ꯑꯥꯎ ꯇꯨꯝꯃꯕꯨꯣ ꯇꯥꯏꯌꯦ
ꯎꯝ
ꯇꯨꯝꯃꯕꯣ ꯆꯥꯛꯆꯥꯥ ꯇꯣꯛꯑ ꯂꯩꯔꯝꯅꯤꯅ
ꯆꯞꯁ ꯊꯣꯡꯅꯌꯦ
ꯍꯣꯏ
ꯃꯁꯤꯁꯤꯕꯤ ꯀ ꯃꯅꯒꯦ
ꯎꯝ ꯉ ꯊ ꯇꯑ
ꯍ ꯆ ꯌꯥꯔꯦ
ꯍꯣꯏ
ꯑꯥꯎ
ꯑꯗꯨꯝ ꯁꯧꯒ꯭ꯔꯤꯗꯒꯤ ꯍꯦꯟꯅꯗꯤ ꯈꯔ ꯍꯥꯎꯒꯨꯝ ꯇꯧꯋꯦ
ꯁ
ꯍ
ꯎ
ꯊꯣꯃꯒ
ꯃ ꯑꯣꯏꯣꯏꯗꯅꯦ
ꯎꯝ
ꯄꯔꯇꯨꯒꯜ ꯇꯗꯨ ꯆꯔ ꯑꯅꯦ ꯑ ꯇꯦ
ꯎꯝ
ꯑ ꯍꯥꯏꯁ ꯑꯣꯔꯦꯁꯥꯅ
ꯎꯝ ꯅꯣꯏꯔꯣꯝꯗꯁꯨ ꯇꯥꯟ ꯆꯥꯕ꯭ꯔꯣ
ꯀꯝ ꯆꯥꯝꯕꯪ ꯀꯣ
ꯑꯝ
ꯑꯥ ꯍꯥꯏꯔꯂꯦ
ꯍꯥꯏꯩꯕ
ꯀꯝ ꯆꯥꯕ ꯍꯥꯏꯩꯗ
ꯍꯩ ꯑꯗ ꯆꯥꯅꯉꯥꯏꯗꯤ ꯍꯩꯇꯕꯅꯤ ꯆꯥꯅꯤꯉꯥꯏꯗꯤ ꯍꯩꯇꯕ ꯂꯩꯇꯦ ꯍꯣꯏꯅ ꯆꯥꯏ
ꯑꯣ
ꯑꯍꯥꯎꯕꯒꯁꯦ ꯍꯦꯟꯅ ꯍꯩꯈ꯭ꯔꯖꯥꯠꯅꯤ
ꯍꯥꯎꯋꯤ ꯍꯥꯎꯋꯤ ꯍꯥꯎꯇꯦ ꯍꯥꯏꯗꯣ ꯌꯥꯝ ꯍꯩꯈ꯭ꯔꯖꯥꯠꯅꯤ
ꯔꯦ
ꯍꯣꯏ
ꯍ ꯆ
ꯎꯝ
ꯑꯩ
ꯎꯝ
ꯔ ꯆ
ꯎꯝ ꯇꯨꯝꯃꯕ ꯊꯥꯕ꯭ꯔꯣ
ꯀꯥꯏꯥꯏꯦ
ꯇꯨꯝꯕꯕ
ꯀꯔꯤꯌꯦ
ꯑꯣ ꯀꯩꯗꯧꯝꯃꯤꯅꯣ
ꯍꯣꯏ ꯁꯨꯝ ꯐꯝꯔꯝꯕꯅꯦ
ꯊ
ꯅꯪꯗꯤ
ꯑꯩꯁꯨ ꯑꯗꯨꯝ ꯐꯝꯃꯤꯌꯦ ꯍꯣꯏ
ꯅꯪꯁꯨ ꯐꯝꯅꯅ
ꯎꯝ
ꯎꯝ ꯅꯨꯡꯉꯥꯏꯔꯦ ꯍꯥꯏꯦ
ꯎꯝ ꯍꯧꯖꯤꯛꯇꯤ ꯑꯗꯨꯝ ꯅꯨꯡꯉꯥꯏ ꯍꯥꯏꯗꯤꯦꯪꯉ
ꯑ ꯊꯕꯛ ꯂꯩꯇ꯭ꯔꯕꯅꯤꯅ
ꯑꯁ ꯊꯕꯛꯄꯨꯗꯤ ꯌꯥꯝ ꯂꯩꯌꯦꯗ ꯍꯧꯖꯤꯛ ꯁꯨꯕ ꯇꯟꯈ꯭ꯔꯕ ꯍꯣꯏ
ꯀꯔꯝ ꯀꯔꯝꯕ ꯊꯕꯛ ꯂꯩꯒꯦ ꯑꯩꯒꯤ ꯋꯥꯈꯜꯗꯗꯤ ꯅꯣꯏꯁꯦ ꯊꯕꯛ ꯑꯃꯠꯇꯁꯨ ꯂꯩꯇꯕꯒꯨꯝꯗꯕ
ꯑꯁ ꯑꯩꯈꯣꯏꯁꯦ ꯃꯤꯒ ꯃꯤꯒꯤ ꯎꯕꯤꯗ꯭ꯔꯕꯣ ꯑꯩꯈꯣꯏꯁꯨꯁꯦ ꯃꯤꯅꯦꯅꯦ
ꯀꯩ ꯍꯥꯏꯗꯣꯏꯅꯣ ꯑꯩꯈꯣꯏꯒꯤ ꯆꯠꯅꯕꯤ ꯑꯃ ꯂꯩꯗꯅ ꯆꯠꯅꯕꯤ ꯍꯥꯏꯕꯕꯨ ꯑ ꯅꯨꯄꯤ ꯈꯣꯏꯗꯤ ꯅꯨꯄꯥꯒꯨꯝꯅ ꯀꯟꯅ ꯁꯨꯗꯦ ꯍꯥꯏꯕ ꯑꯃ ꯂꯩ ꯀꯣ
ꯑꯦꯁ ꯍꯧꯖꯤꯛ ꯀꯥꯡꯒꯤꯗꯨ ꯆꯠ ꯅꯠꯇ꯭ꯔꯦꯗ
ꯃꯗꯨ ꯆꯟꯗ꯭ꯔꯦ
ꯍꯣꯏ ꯅꯨꯄꯥꯅ ꯍꯦꯟꯅ ꯇꯥꯅꯤꯡꯈ꯭ꯔꯕꯅꯤ ꯍꯧꯖꯤꯛꯀꯥꯟꯗꯤ ꯅꯨꯄꯤꯅ ꯍꯦꯟꯅ ꯅꯨꯄꯤꯅ ꯍꯦꯟꯅ ꯂꯥꯏꯔꯤꯛꯁꯨ ꯇꯝꯈ꯭ꯔꯕꯅꯤ ꯍꯧꯖꯤꯛꯀꯥꯟ ꯊꯕꯛꯁꯨ ꯁꯨꯕ ꯅꯨꯄꯤꯅ ꯍꯦꯟꯅ ꯊꯥꯏꯅꯒꯤꯒ ꯃꯥꯟꯅꯗ꯭ꯔꯦꯗ
ꯃꯗꯨꯗꯤ ꯍꯩ ꯍꯩꯗꯦ ꯍꯦ
ꯄ꯭ꯔꯤꯊꯤꯕꯤꯗ ꯍꯧꯖꯤꯛꯀꯥꯟ ꯊꯥꯏꯅꯒꯤ ꯄ꯭ꯔꯤꯊꯤꯕꯤ ꯅꯠꯇ꯭ꯔꯦ ꯍꯧꯖꯤꯛ
ꯍꯔꯤꯒ ꯅꯠꯇ꯭ꯔꯦꯕ
ꯍꯣꯏ ꯇꯣꯉꯥꯟꯈ꯭ꯔꯕꯅꯤ ꯃꯆꯨꯕꯁꯤ ꯇꯣꯡꯉꯥꯟꯈ꯭ꯔꯕꯅꯤ
ꯎꯝ ꯑꯗꯨ ꯑꯣꯏꯔꯒꯗꯤꯅꯦ
ꯎꯝ
ꯑꯩꯒꯤ ꯀꯩꯅꯣꯝꯃ ꯍꯥꯏꯔꯛꯀꯦꯕ ꯇꯨꯂꯣꯞꯁꯦ
ꯎꯝ
ꯅꯨꯄꯤꯒꯤ ꯈꯦꯠꯅꯩ ꯈꯪꯕ꯭ꯔꯥ ꯅꯨꯄꯥꯒꯤ ꯈꯦꯠꯅꯩ ꯊꯕꯛ ꯁꯕ ꯃꯅꯥꯕ ꯄꯔꯒꯁꯨꯨꯅ ꯅꯨꯄꯤꯒꯤ ꯇꯣꯂꯣꯞ ꯈꯦꯅꯩ ꯃꯔꯝ ꯈꯪꯕ꯭ꯔꯥ
ꯈꯣꯡꯗꯦ
ꯈꯪꯗꯦ ꯑ ꯃꯗꯨꯅꯦ ꯈꯦꯠꯅꯕ ꯍꯥꯏꯁꯦ ꯑꯩꯗꯤꯅꯦ
ꯎꯝ
ꯅꯨꯄꯥꯅ ꯍꯦꯟꯅ ꯀꯜꯂꯤꯗꯤ ꯍꯥꯏꯗꯦꯀꯣ
ꯎꯝ
ꯑꯗꯨꯗꯤ ꯍꯥꯏꯔꯦ ꯑꯗꯨꯕꯨ ꯃꯤꯌꯥꯝꯁꯤꯅ ꯍꯥꯏꯔꯤꯕ ꯑꯁ ꯀꯩꯒꯤꯅꯣ ꯅꯨꯄꯥꯒꯤꯁꯤꯅ ꯇꯣꯂꯣꯞ ꯈꯤꯇꯪ ꯆꯥꯎꯔꯤ ꯁꯤꯗꯤ ꯈꯟꯅꯩꯌꯦꯕ ꯑꯩꯈꯣꯏꯁꯨ ꯎ ꯆꯞ ꯃꯥꯟꯅꯩ ꯊꯕꯛ ꯊꯕꯛꯀꯤ ꯄꯣꯖꯤꯁꯟꯁꯨ ꯆꯞ ꯃꯥꯟꯅꯩ ꯑꯗꯨꯕꯨ ꯀꯔꯤꯒꯤꯅꯣ ꯅꯨꯄꯥꯁꯤꯡꯒꯤꯁꯦ ꯇꯣꯂꯣꯞ ꯈꯤꯇꯪ ꯍꯦꯟꯅ ꯌꯥꯝꯃꯤꯁꯦꯅ ꯈꯜꯂꯤ ꯃꯔꯝꯗꯤꯀꯣ ꯃꯔꯝꯗꯤ ꯍꯥꯏꯒꯦ ꯐꯖꯅ ꯇꯥꯎꯕꯁꯤꯒꯤ ꯃꯔꯝꯗ ꯑꯩ ꯐꯖꯅ ꯉꯁꯤ ꯋꯥꯔꯤ ꯂꯤꯕꯤꯒꯦ ꯅꯨꯄꯥꯗꯤ ꯄꯒꯜ ꯀꯜꯂꯤ ꯅꯨꯡꯒꯤ ꯊꯕꯛ ꯁꯨꯔꯦ ꯍꯥꯏꯔꯁꯤ ꯀꯣ ꯅꯨꯡꯒꯤ ꯊꯕꯛ ꯁꯨꯔꯦ ꯍꯥꯏꯔꯤꯁꯦ ꯍꯣꯏ ꯅꯨꯄꯤꯁꯨ ꯁꯨꯏ ꯅꯨꯄꯥꯁꯨ ꯁꯨꯏ ꯑꯗꯨꯕꯨ ꯃꯥꯒꯤ ꯀꯩ ꯍꯥꯏꯗꯨꯣꯏꯅꯣ ꯑ ꯊꯕꯛ ꯁꯨꯕꯒꯤ ꯃꯁꯤꯡ ꯍꯥꯏꯇꯥꯔꯦꯅꯦ ꯊꯕꯛ ꯁꯨꯕꯒꯤ ꯃꯁꯤꯡꯗꯣ ꯈꯤꯇꯪ ꯍꯦꯟꯈꯤꯕ ꯅꯨꯄꯥꯁꯤꯡ ꯄꯥꯡꯒꯜ ꯀꯟꯕꯅꯤꯅ ꯍꯩꯕ ꯅꯠꯇꯕ ꯄꯥꯡꯒꯜꯗ ꯆꯠꯄ ꯃꯦꯟ ꯄꯋꯔ ꯍꯥꯏ ꯃꯗꯣ ꯏꯪꯂꯤꯁꯁꯤꯅꯀꯣ
ꯎꯝ
ꯑꯗꯨꯒꯤꯅꯦ ꯑꯗꯨꯒꯤ ꯅꯨꯄꯥꯁꯦ ꯈꯤꯇꯪ ꯅꯨꯄꯤꯗꯒꯤꯗꯤ ꯍꯦꯜꯂꯤ ꯍꯥꯏꯕ ꯑ ꯑꯩꯅ ꯍꯥꯏꯕ ꯅꯠꯇꯦ ꯃꯤꯅ ꯍꯥꯏꯕ ꯃꯤꯅ ꯍꯥꯏꯕꯁꯤꯗꯤ ꯀꯝꯄꯅꯤ ꯑꯆꯧ ꯑꯆꯧꯕꯁꯤꯡꯗ ꯊꯕꯛ ꯁꯨꯔꯤꯕ ꯅꯠꯇ꯭ꯔꯒ ꯄ꯭ꯔꯤꯊꯤꯕꯤꯗ ꯂꯩꯔꯤꯕ ꯃꯤꯄꯨꯝ ꯈꯨꯗꯤꯡꯃꯛꯅ ꯍꯥꯏꯔꯤꯕ ꯗꯤꯁꯀꯁꯜꯗ ꯒꯤꯌꯥꯜ ꯇꯥꯏꯀꯣ
ꯇꯥꯏ ꯇꯥꯏ
ꯑ ꯑꯗꯨꯅꯤ
ꯇꯥꯃꯗꯅ ꯅꯪ ꯇꯥꯃꯗꯅ ꯅꯪꯅ ꯑꯃꯨꯛ ꯇꯥꯃꯟꯗꯅꯅꯪ ꯍꯧꯖꯤꯛ ꯍꯥꯏꯈꯤꯕꯁꯤꯡꯁꯤ ꯀꯥꯎꯕ ꯀꯥꯎꯒꯦ ꯇꯧꯋꯦ
ꯀꯥꯎꯒꯦ ꯇꯧꯋꯏ
ꯍꯣꯏ
ꯑ ꯑꯗꯨꯅꯦ ꯈꯤꯇꯪ ꯀꯩꯅꯣ ꯇꯧꯕꯒꯤꯅꯦ ꯅꯣꯏꯗꯣ ꯈꯤꯇꯪ ꯑꯉꯥꯡ ꯑꯣꯏꯕꯩꯅꯤ
ꯑꯁ ꯑꯉꯪꯖꯦ
ꯆꯥꯎꯈꯠꯂꯀꯥꯟꯗ ꯑꯁꯤꯒꯨꯝꯕ ꯋꯥꯔꯤꯁꯦ ꯃꯌꯥꯝ ꯇꯥꯔꯛꯈꯤꯅꯤ ꯑꯩꯈꯣꯏꯗꯤꯅꯦ ꯑꯍꯜ ꯑꯣꯏꯔꯕꯅꯤꯅ ꯑꯁ ꯇꯥꯕꯗꯕꯨ ꯄꯦꯜꯂꯕꯅꯦ
ꯀꯌꯥꯝ ꯑꯍꯥꯟꯕꯗꯕꯨ ꯀꯌꯥꯝ ꯍꯟꯅꯨꯔꯒꯦꯕ
ꯑꯦ ꯑꯍꯟꯅꯦ ꯀꯩꯅꯣ
ꯑꯍꯟꯁꯤꯗꯤ ꯍꯅꯨꯕ ꯑꯩꯗꯤ ꯌꯥꯝ ꯍꯟꯅꯨꯔꯕꯅꯅꯦ ꯈꯜꯂꯨꯔꯕ
ꯑꯦ ꯑꯍꯟ ꯍꯥꯏꯕꯁꯦ ꯍꯅꯨꯕ ꯕꯨꯛ ꯈꯛꯇ ꯑꯍꯟ ꯍꯥꯏꯕ ꯅꯠꯇꯦ ꯑꯍꯟ ꯍꯥꯏꯕꯁꯤꯗꯤ ꯃꯣꯏ ꯁꯦ ꯂꯦꯡꯒꯥ ꯂꯦꯡꯒꯥ ꯈꯥꯢꯗꯣꯛꯑꯦ ꯑ ꯂꯥꯏꯔꯤꯛꯇ ꯀꯣ ꯇꯝꯕ ꯐꯪꯉꯦ ꯃꯗꯨꯒꯤ ꯃꯔꯝꯗ ꯂꯦꯡꯒꯥ ꯂꯦꯡꯒꯥ ꯈꯥꯏꯗꯣꯛꯑꯦ ꯍꯧꯖꯤꯛ ꯁꯨ ꯃꯌꯥꯝꯅ ꯈꯪꯅꯔꯤꯗꯨꯅꯤ ꯍꯧꯖꯤꯛꯁꯦ ꯖꯦꯟꯖꯤ ꯍꯥꯏꯅ ꯌꯥꯝꯅ ꯆꯠꯅꯕꯅꯦ ꯃꯗꯨꯁꯨ ꯀꯔꯤꯅꯣ ꯍꯥꯏꯕꯗ ꯖꯦꯟꯖꯤ ꯍꯥꯏꯕꯁꯦ
ꯃꯤꯒꯤ ꯑ ꯄꯨꯟꯕ ꯅꯠꯇꯦ ꯆꯍꯤꯕꯨ ꯅꯠꯇꯦꯕꯁꯦ ꯂꯦꯡꯒꯥꯕꯨ ꯍꯥꯏꯕꯅꯦꯕ ꯒ꯭ꯌꯥꯟ ꯇꯥꯢꯒꯣ ꯖꯦꯟꯖꯤ ꯍꯥꯏꯕꯁꯦ ꯃꯤꯒꯤ ꯂꯦꯡꯒꯥꯅꯤ ꯆꯍꯤꯁꯦ ꯏꯤꯡ ꯂꯤꯁꯤꯡ ꯍꯥꯥ ꯀꯥꯏꯔꯦ ꯂꯤꯁꯤꯡ ꯑꯥ ꯑꯅꯤꯗ ꯒꯤꯅ ꯀꯥꯎꯔꯦꯅꯦ ꯍꯦ ꯀꯌꯥꯐꯥꯎ ꯑꯣꯢꯕꯅꯦ ꯑꯗꯨꯅ ꯌꯦꯡꯊꯣꯛꯇꯔꯗꯤ ꯀꯥꯎꯗꯤ ꯀꯥꯎꯔꯦ ꯎꯝ ꯑꯗꯨꯝꯕ ꯂꯦꯡꯒꯥꯕꯨ ꯂꯩꯕꯅꯦꯕꯀꯣ
ꯎꯝ
ꯑꯗꯨꯅꯤꯗ ꯑꯩꯅ ꯍꯥꯏꯅꯤꯡꯉꯤꯁꯦ ꯑꯗꯣ ꯇꯨꯝꯃꯕ ꯅꯣꯏꯕꯣ
ꯇꯨꯝꯗꯦꯗ
ꯇꯨꯝꯗꯦ
ꯎꯝ
ꯇꯨꯝꯕ ꯀꯩ ꯌꯥꯝ ꯃꯥꯜꯂꯦ
ꯇꯨꯝꯕꯒꯤ ꯃꯇꯝꯒ ꯅꯠꯇ꯭ꯔꯤꯗ ꯆꯥꯛ ꯆꯥ ꯇꯣꯛꯇ ꯉꯥꯏꯔꯤ ꯎꯝ
ꯎꯝ ꯆꯥꯛ ꯆꯥ ꯇꯣꯛꯇ ꯌꯥꯢꯔꯤꯌꯦ
ꯎꯝ
ꯑꯁ ꯅꯣꯏꯅꯦ ꯍꯦ ꯅꯨꯡꯉꯥꯏꯔꯤꯁꯦ ꯅꯣꯏꯒꯤ ꯄꯨꯟꯁꯤꯕꯨ ꯌꯥꯝꯅ ꯀꯜꯂꯛꯆꯩ ꯈꯣꯏꯒꯤ ꯄꯨꯟꯁꯤꯗꯤꯅꯦ ꯋꯥꯈ꯭ꯔꯕ
ꯍꯣꯏꯁꯦ ꯑꯩꯈꯣꯏꯒꯤ ꯄꯨꯟꯁꯤꯁꯨ ꯋꯥꯏꯑꯦꯗ
ꯅꯣꯏꯁꯨ‌ ꯋꯥꯏꯌꯦ ꯀꯌꯥꯃꯨꯛ ꯋꯥꯔꯝꯃꯣꯢꯗ
ꯑꯁ ꯅꯣꯏ ꯅꯣꯏꯁꯨ ꯑꯉꯥꯡ ꯑꯣꯏꯔꯝꯅꯤꯗ ꯑꯗꯨ ꯈꯜꯂꯗꯤ ꯈꯟꯅꯨꯔꯦꯗꯤ ꯍꯥꯏꯌꯦ ꯑꯗꯨꯒ ꯃꯤꯒꯤ ꯋꯥꯕꯗꯤ ꯀꯔꯤꯝꯇ ꯃꯥꯟꯗꯦꯗ ꯋꯥꯗꯧ ꯃꯥꯟꯗꯦꯗ
ꯅꯨꯡꯉꯥꯏꯑꯦꯅ ꯍꯧꯔꯛꯄ ꯑꯉꯥꯡꯁꯤꯡꯁꯦ
ꯑꯝ
ꯌꯥꯝ ꯋꯥꯕꯁꯨ ꯈꯪꯗꯕ
ꯑꯩꯈꯣꯏꯗꯤ ꯁꯨꯃꯥꯏꯅꯗꯤꯅꯦ ꯑꯩꯈꯣꯏꯗꯤ ꯂꯣꯏꯅꯒ ꯈꯪꯉꯛꯢꯅꯦ ꯋꯥꯕꯁꯨ ꯈꯪꯂꯛꯌꯦ ꯅꯨꯡꯉꯥꯏꯕꯁꯨ ꯈꯪꯂꯛꯌꯦ
ꯑꯩꯈꯣꯏꯒꯤ ꯋꯥꯕꯁꯤꯗꯤꯅꯦ ꯍꯥꯏꯐꯝ ꯈꯪꯗꯦ ꯋꯥꯈꯔꯕ ꯁꯟ ꯍꯣꯢꯕ ꯆꯠꯂꯦ ꯈꯪꯕ꯭ꯔꯥ
ꯎꯝ
ꯏ ꯐꯥꯟꯕ ꯆꯜꯂꯦ ꯉꯥꯄꯨꫪꯝ ꯐꯥꯕ ꯆꯠꯂꫭꯏ ꯉꯥ ꯐꯥꯕ ꯆꯠꯂ ꯃꯔꯛ ꯃꯔꯛꯇ ꯑꯃꯨꯛ ꯑꯣꯇꯣꯒ ꯑꯃꯨꯛ ꯊꯧꯒꯤꯅꯤ ꯃꯔꯛꯇ ꯒꯥꯔꯤ ꯃꯆꯥ ꯑꯃꯨꯛ ꯊꯧꯈꯤꯅꯤ ꯃꯔꯛꯇ ꯇꯥꯔꯛ ꯊꯧꯈꯤꯅꯤ
ꯎꯝ
ꯑꯁꯨꯝꯕꯁꯦ ꯁꯨꯅꯤꯡꯗꯅ ꯁꯨꯕ ꯅꯠꯇꯦ ꯎꯄꯥꯏ ꯂꯩꯇꯕꯒꯤ ꯁꯨꯕ ꯌꯥꯟ ꯆꯥꯏ ꯀꯣ
ꯇꯥꯏ ꯇꯥꯏ
ꯎꯄꯥꯏ ꯂꯩꯇꯕꯒꯤꯅꯤ ꯑꯩꯒꯤ ꯄꯨꯟꯁꯤꯗꯅꯦ ꯇꯥꯕꯔꯥ
ꯇꯥꯏꯌꯦ
ꯑ ꯑꯩꯒꯤ ꯄꯨꯟꯁꯤꯗ ꯁꯨꯝꯕꯁꯦ ꯃꯌꯥꯝ ꯂꫭꯏꯅ ꯃꯥꯏꯌꫭꯛꯅꯈꯔꯕꯅꯦ ꯏꯊꯟꯇꯥ ꯏ ꯐꯥꯟꯕ ꯆꯠꯂꯦ ꯏꯊꯟꯇꯥ ꯁꯟ ꯍꯣꯏꯕ ꯆꯠꯂꯦ ꯁꯟ ꯁꯦꯟꯕꯁꯨ ꯆꯠꯂꯦ ꯃꯔꯛ ꯃꯔꯛꯇꯅꯦ ꯕꯨꯠꯀ ꯊꯦꯡꯅꯗꯅ ꯑꯁ
ꯏꯁ
ꯐꯖꯅ ꯀꯤꯕ ꯃꯇꯝꯁꯨ ꯌꯥꯎꯔꯕꯅꯦ ꯅꯣꯡ ꯄꯔꯛ ꯄꯔꯛ ꯇꯥꯕ ꯃꯇꯝꯗ
ꯊꯦꯡꯅꯔꯕꯅꯦ ꯂꯥꯏꯕꯨ
ꯑꯩꯒꯤ ꯃꯈꯣꯟꯁꯦ ꯁꯦꯡꯅ ꯇꯥꯕ꯭ꯔꯥ
ꯇꯥꯏ ꯇꯥꯏ
ꯎꯝ ꯅꯣꯡ ꯄꯔꯛ ꯄꯔꯛ ꯇꯥꯕ ꯃꯇꯝꯗ
ꯎꯝ
ꯂꯥꯏ ꯍꯥꯏꯇꯔꯦꯅꯦ ꯚꯨꯠ ꯍꯥꯏꯅꯕꯗꫭ ꯑꯗꯨꯁꯨ ꯊꯦꯡꯅꯗꯕ ꯅꯠꯇꯦ ꯊꯦꯡꯅꯩ ꯑꯗꯨꯕꯨ ꯅꯨꯄꯥꯅꯤꯅ ꯀꯤꯗꯕ ꯀꯤꯗꯦ ꯑꯩꯇꫭꯃꯕꯨꯀꫭ ꯑ ꯋꯥꯔꯤ ꯇꯧꯒꯦ ꯍꯥꯏꯔꯒꯗꯤ ꯗꯃꯥ ꯂꯩ ꯑꯗꯨ ꯑꯃꯨꯛ ꯋꯥꯔꯤꯁꯨ
ꯅꯨꯄꯤ ꯑꯣꯏꯔꯝꯃꯗꯤ ꯂꯥꯎꯔꯒ ꯈꯪꯔ ꯁꯤꯔꯅꯤꯅꯦ
ꯑꯥ ꯅꯨꯄꯤ ꯑꯣꯏꯔꯝꯃꯒꯗꯤ
ꯎꯝ
ꯈꯪꯒꯗꯕꯅꯤ ꯌꯥꯝꯅ ꯍꯣꯏ ꯅꯨꯄꯤ ꯑꯣꯏꯔꯝꯗꯕꯁꯦ ꯀꯌꯥꯃꯨꯛ ꯂꯥꯏꯕꯛ ꯐꯥꯕ꯭ꯔꯥ
ꯐꯕꯔꯥ
ꯀꯅꯥꯥꯅꯣ ꯍꯧꯖꯤꯛꯀꯤꯗꯣ
ꯅꯠꯇꯦ ꯑꯩꯒꯤ ꯐꯣꯟꯗꯣ ꯑꯩꯒꯤ ꯐꫭꯟꯅꯅꯦ ꯍꯥꯏꯕꯗꯤ ꯃꯔꯛ ꯃꯔꯛ ꯀꯟꯅꯛꯄꯀꯣ ꯃꯊꯟꯗꯥ ꯑꯗꯨꯝ
ꯅꯠꯇꯦ ꯍꯧꯖꯤꯛꯀꯤꯗꯣ ꯅꯨꯄꯥꯒꯤ ꯃꯈꯣꯟ ꯊꯣꯛꯏꯍꯦ
ꯍꯣꯏ ꯑꯩꯒꯤꯁꯨ ꯑꯩꯁꯨ ꯁꯨꯃꯥꯏꯅ ꯇꯥꯏꯌꯦ
ꯅꯪꯁꯨ ꯇꯥꯏꯌꯦ
ꯍꯣꯏ
ꯑ ꯀꯗꯧꯔꯨꯅꯤ ꯎꯄꯥꯏ ꯂꯩꯇꯦ
ꯎꯝ
ꯅꯣꯏ ꯅꯆꯤꯟ ꯅꯅꯥꯎꯗꯤ ꯇꯨꯝꯅꯔꯕꯣ
ꯄꯨꯡ ꯀꯌꯥ ꯌꯥꯗ ꯇꯨꯝꯅꯒꯦ
ꯈꫭꯏꯁꯦ ꯍꯥꯏꯕꯗꯤ ꯍꯥꯏꯕꯗꯤ ꯑꯁꯨꯃꯥꯏ ꯍꯥꯢꯌꯦ ꯁꯤ ꯐꯤꯛꯁꯇꯤ ꯂꯩꯇꯦ ꯑꯈꯣꯏ ꯍꯥꯏꯗꯤ ꯑꯗꯨꯝ ꯉꯟꯅ ꯇꯨꯝꯕ ꯃꯇꯝꯁꯨ ꯂꯩꯌꯦ ꯊꯦꯡꯅ ꯇꯨꯝꯕ ꯃꯇꯝꯁꯨ ꯂꯩꯌꯦ
ꯑꯥ
ꯑꯥ ꯅꯣꯏꯗꯤ
ꯅ ꯇꯨꯝꯕ
ꯎꯝ
ꯑꯈꯣꯢꯗꯤ ꯄꯨꯡ ꯕꯥꯔꯣꯗ ꯇꯨꯝꯃꯦ
ꯁ꯭ꯋꯥꯏꯗꯗꯤꯅꯦ ꯑꯗꯨꯝ ꯇꯧꯅꯩ ꯕꯥꯔꯣ ꯑꯗꯨꯋꯥꯏꯗ ꯑꯗꯨꯝ ꯇꯨꯝꯅꯩ
ꯎꯝ
ꯅꯨꯡꯉꯥꯢꯁꯨ ꯅꯨꯡꯉꯥꯏ ꯑꯁ ꯌꯥꯝ ꯇꯟꯕ ꯑꯃ ꯇꯧꯋꯦ ꯍꯧꯖꯤꯛꯀꯤ ꯀꯩꯅꯣ ꯇꯧꯋꯤꯅꯦ ꯅꯣꯡ ꯆꯨꯕꯩꯅꯤ
ꯍꯧꯖꯤꯛꯄꯨ
ꯍꯣꯢ ꯍꯧꯖꯤꯛ ꯅꯣꯡ ꯆꯨꯢꯑꯦꯅꯦ ꯈꯜꯂꯣ ꯀꯅꯥꯅ ꯄꯥꯝꯒꯦꯕ ꯍꯧꯖꯤꯛꯄꯣ ꯅꯣꯡ ꯆꯨꯕ ꯃꯇꯝꯗ ꯂꯥꯏ ꯂꯩ ꯀꯤꯕꯕꯨꯗꯤ ꯀꯤꯗꯦ
ꯑꯗꯨ ꯇꯥꯕ꯭ꯔꯥ
ꯑꯩꯅ ꯍꯧꯖꯤꯛ ꯊꯥꯔꯛꯀꯦꯀꯣ ꯌꯦꯡꯉꯣꯀꯣ
ꯑꯥ ꯑꯥ ꯊꯥꯔꯣ ꯊꯥꯔꯣ ꯀꯩꯅꯣ ꯊꯥꯔꯛꯇꯣꯏꯗꯣ
ꯍꯥꯥ
ꯊꯥꯒ꯭ꯔꯥꯕꯣ
ꯊꯥꯈ꯭ꯔꯦ
ꯊꯥꯈ꯭ꯔꯦ ꯌꯦꯡ ꯇꯥꯔꯦ ꯑꯩꯁꯨ ꯌꯦꯡꯁꯤꯀꯣ ꯑꯝꯇ ꯀꯥꯢ ꯂꯩꯒꯦ
ꯄꯨꯡ ꯀꯌꯥ ꯇꯨꯝꯗꯣꯏꯔꯣ